ꯇꯥꯔꯦ ꯇꯔꯥ ꯣꯁꯦꯜꯅ
ꯑꯣ ꯇꯥꯔꯦ ꯇꯥꯔꯦ ꯁꯤꯃꯗꯤ ꯇꯥꯔꯦ ꯑꯗꯣ ꯍꯣꯏ ꯐꯔꯦ ꯇꯥꯔꯕꯅꯤꯅ ꯍꯧꯖꯤꯛꯄꯨꯗꯤ ꯐꯔꯦ ꯑꯗꯣ ꯅꯪ ꯉꯁꯤ ꯀꯃꯥꯏꯅ ꯇꯧꯒꯒꯦ ꯑꯌꯨꯛꯇꯣ ꯋꯥꯋꯥꯛꯀꯤꯡꯁꯨ ꯆꯠꯂꯨꯗ꯭ꯔꯕꯣ ꯀꯃꯥꯏꯅ ꯇꯧꯒꯦ ꯉꯁꯤꯗꯤ
ꯀꯥꯀꯤꯡ ꯆꯠꯂꯨꯗ꯭ꯔꯦ ꯑꯗꯣ ꯉꯁꯥꯏ ꯉꯟꯇꯥ ꯍꯧꯒꯠꯂꯦꯕ ꯈꯣꯠꯄꯕꯨꯗꯤ ꯄꯨꯡ ꯃꯉꯥ ꯇꯥꯔꯝꯗꯥꯏꯗ ꯈꯤꯇꯪ ꯇꯥꯕ ꯑꯗꯨꯋꯥꯏꯗ ꯍꯧꯒꯠꯂꯦꯕꯀꯣ ꯑꯗꯨꯗꯨꯒ ꯅꯣꯡꯁꯨ ꯈꯔ ꯃꯪꯉꯝꯃꯦ ꯑꯗꯒꯤ ꯑꯩꯁꯨ ꯊꯕꯛ ꯂꯩꯕ ꯉꯔꯥꯡ ꯃꯣꯏꯒꯤ ꯀꯕꯣꯛꯁꯤꯉꯝꯕꯗꯣ ꯉꯔꯥꯡ ꯅꯨꯃꯤꯗꯥꯡ ꯂꯒꯗꯣꯏ ꯂꯧꯍꯧꯗ꯭ꯔꯕ ꯑꯗꯨ ꯉꯁꯤ ꯑꯛꯇꯨ ꯂꯧꯔꯒ ꯑꯗꯒꯤ ꯑꯩꯈꯣꯏ ꯃꯥꯈꯣꯏ ꯑꯩꯈꯣꯏ ꯃꯃꯥ ꯌꯥꯏ ꯍꯣꯏ ꯃꯩ ꯍꯥꯟꯅ ꯆꯠꯂꯨꯗꯧ ꯃꯥꯜꯂꯦꯕ ꯑꯩꯈꯣꯏꯒꯤ ꯆꯥꯛꯀꯧꯕ ꯆꯠꯇ꯭ꯔꯤꯀꯥꯟꯗ ꯄꯣꯠ ꯆꯩ ꯍꯥꯟꯅ ꯊꯤꯟꯕ ꯈꯣꯠꯄ ꯆꯠꯄ꯭ꯔꯥ ꯈꯪꯗꯦꯕꯀꯣ ꯃꯩ ꯆꯠꯈ꯭ꯔꯦ ꯑꯗꯨ ꯅꯪꯅꯉꯥꯏ ꯂꯧꯕ ꯈꯣꯠꯄ ꯑꯗꯩ ꯄꯣꯠ ꯆꯩꯩ ꯊꯤꯟꯗꯣꯛꯄ ꯈꯣꯠꯄ ꯇꯧꯕꯗꯨꯒꯤ ꯃꯇꯝ ꯈꯔ ꯆꯪꯈ꯭ꯔꯕ ꯑꯗꯨꯗꯨꯒꯤ ꯑꯗꯨꯝ ꯍꯣꯏ ꯍꯜꯂꯛꯄꯗ ꯇꯧꯕ ꯈꯨ ꯌꯧꯅꯗꯧ ꯃꯥꯜꯂꯦꯅ ꯑꯗꯨꯝ ꯆꯠꯂꯔꯣꯏꯁꯦꯅ ꯏꯃꯥꯟꯅꯕꯗꯣ ꯍꯥꯏꯗꯣꯛꯈ꯭ꯔꯦ ꯑꯗꯨꯒ ꯉꯁꯤ ꯆꯠꯇ꯭ꯔꯦ ꯑꯗꯒꯤ ꯑꯗꯨꯝ ꯀꯩꯅꯣ ꯇꯧꯔꯝꯃꯤ ꯍꯧꯒꯠꯂꯝꯃꯦ ꯑꯗꯒꯤ ꯃꯥꯏ ꯃꯩ ꯇꯥꯊ ꯊꯣꯛꯑꯝꯃꯦ ꯑꯗꯨꯒ ꯃꯆꯤꯟꯖꯥꯛ ꯀꯩꯀꯩ ꯈꯔ ꯊꯥ ꯇꯣꯛꯑꯝꯃꯦ ꯑꯗꯨꯗꯨꯒ ꯑꯗꯨꯝ ꯅꯣꯡꯁꯨ ꯄꯣꯠꯄ ꯇꯥꯔꯛꯄꯗꯨꯗ ꯍꯣꯔꯦꯟ ꯑꯩꯈꯣꯏꯒꯤ ꯆꯥꯛꯆꯥ ꯆꯥꯛ ꯀꯗꯕꯗꯤ ꯋꯥꯠꯂꯤꯕꯅꯤꯅ ꯉꯥꯛꯇꯪ ꯁꯨꯝ ꯍꯤꯞꯈꯤꯒꯦ ꯏꯁꯥꯁꯨ ꯅꯨꯡꯉꯥꯏꯇꯦꯅ ꯍꯥꯏꯕꯗꯤ ꯊꯦꯡꯒꯥꯏꯒꯨꯝ ꯀꯩꯒꯨꯝ ꯇꯧꯕꯀꯣ ꯅꯣꯡꯃꯪꯕꯒꯤ ꯑꯗꯨꯗꯨꯗꯒꯤ ꯉꯥꯛꯇꯪ ꯍꯤꯞꯀꯦꯅ ꯁꯨꯝ ꯐꯥꯔꯃꯤꯡ ꯇꯧꯕꯗꯤ ꯂꯩꯔꯤꯗ
ꯁ ꯉꯁꯤꯗꯤ ꯌꯥꯎꯍꯧꯔꯛꯄ ꯇꯄꯗꯣ ꯑꯗꯨꯝ ꯊꯦꯡꯉꯦ ꯊꯦꯡꯉꯦ ꯍꯥꯏꯕꯗꯤ ꯈꯪꯗꯦ ꯇꯨꯝꯕꯗꯣ ꯑꯗꯨꯝ ꯅꯨꯡꯉꯥꯏ ꯊꯣꯛꯈ꯭ꯔꯕ ꯃꯥꯜꯂꯦ ꯉꯁꯤꯗꯤ ꯃꯦꯀꯞꯀ ꯊꯣꯛꯇꯕꯗꯣ ꯑꯗꯨꯕꯨꯗꯤ ꯉꯔꯥꯡ ꯈꯤꯇꯪꯕꯨꯗꯤ ꯊꯦꯡꯈꯤꯕ ꯃꯥꯜꯂꯦ ꯅꯍꯥꯟ ꯈꯗꯩ ꯌꯦꯡꯅꯔꯨꯔꯗꯤ ꯑꯗꯨꯒ ꯅꯣꯡꯁꯨ ꯑꯃꯨꯛ ꯇꯥꯔꯝꯃꯦꯕ ꯑꯩꯅ ꯃꯦꯀꯞ ꯊꯣꯛꯂꯛꯄꯁꯦ ꯑꯗꯨꯗꯒꯤ ꯅꯣꯡꯒ ꯇꯥꯕꯒ ꯑꯗꯨꯝ ꯑꯃꯨꯛ ꯉꯥꯏꯍꯥꯛ ꯁꯨꯝ ꯐꯣꯟ ꯄꯥꯏꯔꯒ ꯂꯩꯔꯝꯕꯅꯦ ꯑꯗꯨ ꯑꯗꯨꯃꯥꯏꯅ ꯇꯧꯔꯦ ꯑꯗꯨꯒ ꯍꯧꯒꯠꯂꯨꯔꯦ ꯍꯧꯖꯤꯛꯄꯨꯗꯤ ꯕ꯭ꯔꯁ ꯇꯧꯕ ꯂꯣꯏꯔꯦ ꯑꯗꯨꯒ ꯂꯩꯌꯦ ꯅ ꯅꯣꯡꯒ ꯇꯥꯔꯝꯕꯁꯤꯗ ꯌꯥꯝ ꯏꯪꯕꯣꯏ ꯀꯩꯕꯣꯏ ꯇꯧꯕꯗ ꯁꯤꯁꯦ ꯑꯗꯨꯃꯥꯏꯅ ꯇꯧꯋꯦꯕ ꯑꯗꯨ ꯀꯩꯅꯣ ꯊꯤꯟꯗꯣꯛꯄ ꯃꯥꯜꯂꯦ ꯍꯥꯏꯁꯤꯕꯨ ꯍꯥꯏꯗꯤ ꯊꯥꯏꯅ ꯁꯨꯝ ꯑꯁꯣꯛ ꯑꯄꯟꯒ ꯌꯥꯎꯈꯤꯕ ꯑꯣꯄꯔꯦꯁꯟꯒꯨꯝꯕ ꯇꯧꯕ ꯈꯣꯠꯄꯒ ꯌꯥꯎꯈꯤꯕ꯭ꯔꯣ ꯅꯣꯡꯊꯤ ꯅꯣꯡꯃꯗꯒ ꯊꯤꯟꯗꯣꯛꯑꯦ ꯍꯥꯏꯁꯤꯕꯣ
ꯑ ꯀꯩꯅꯣ ꯇꯧꯕꯒꯤꯅꯦ ꯍꯥꯏꯗꯤ ꯁꯨꯝ ꯊꯤꯟꯗꯣꯛꯄ ꯍꯥꯏꯕꯗꯤ ꯀꯩꯅꯣ ꯑꯁꯣꯛꯄꯟꯕꯗꯤ ꯌꯥꯎꯒꯗꯤ ꯑꯩ ꯑꯗꯨꯝ ꯅꯣꯡ ꯃꯪꯕꯒꯨꯝꯕ ꯑꯗꯒꯤ ꯇꯥꯕꯒꯨꯝꯕꯁꯦ ꯊꯥꯏꯅ ꯁꯨꯝ ꯍꯥꯏꯗꯤ ꯉꯔꯥꯡ ꯉꯁꯤ ꯅꯨꯃꯤꯠ ꯍꯨꯝꯅꯤ ꯃꯔꯤꯅꯤ ꯑꯗꯩ ꯑꯗꯨꯏ ꯃꯃꯥꯡꯗꯁꯨ ꯍꯥꯞ ꯍꯞꯇꯥꯃꯨꯛꯀꯤ ꯃꯥꯡꯗ ꯁꯨꯝ ꯂꯍꯣꯡꯕ ꯀꯩ ꯀꯩ ꯂꯩꯕꯒꯤ ꯄꯣꯠ ꯆꯩ ꯊꯥꯡꯗꯣꯛ ꯈꯥꯟꯖꯤꯟ ꯇꯧꯕꯒꯤ ꯈꯋꯥꯡꯒ ꯀꯛ ꯅꯥꯈꯤꯕ ꯈꯣꯠꯈꯤꯕ ꯃꯌꯥꯝꯗꯣ ꯉꯁꯤ ꯄꯨꯂꯞ ꯐꯨꯗꯣꯛꯑꯒ ꯅꯥꯕꯒꯤ ꯇꯥꯏꯞ ꯇꯧꯕꯀꯣ ꯑꯗꯨꯝ ꯅꯣꯏꯁꯤ ꯇꯧꯔ ꯃꯤ ꯑꯌꯥꯝꯕ ꯇꯧꯕꯅꯤ ꯑꯗꯨꯝ ꯅꯣꯡꯒꯨꯝꯕ ꯃꯪꯕꯁꯦ ꯁꯔꯨ ꯁꯔꯥꯡꯁꯦ ꯈꯤꯇꯪ ꯊꯦꯡꯗꯣꯛꯄꯒꯨꯝ ꯑꯗꯒꯤ ꯅꯥꯕꯒꯨꯝ ꯀꯩ ꯇꯧꯕꯁꯦ ꯑꯗꯩꯩ ꯌꯥ ꯅꯥꯕꯒꯨꯝꯕ ꯁꯨ ꯉꯥꯏꯔꯦ ꯑꯗꯨꯃꯥꯏꯅ ꯇꯧꯕ ꯑꯗꯨꯃꯥꯏꯅ ꯇꯧꯋꯦꯕꯀꯣ ꯑꯩꯗꯤ ꯑꯇꯣꯞꯄꯗꯤ ꯇꯧꯕ ꯇꯧꯗ꯭ꯔꯣꯅꯤ ꯑꯗꯨ ꯇꯧꯔꯝꯗꯧꯗꯤ ꯃꯥꯜꯂꯦ ꯑꯗꯨꯝ ꯍꯥꯏꯗꯤ ꯍꯥꯟꯅ ꯊꯕꯛ ꯁꯨꯈꯤꯕ ꯃꯌꯥꯝꯗꯣ ꯅꯣꯡꯒꯨꯝꯕ ꯃꯪꯉꯣ ꯅꯣꯡꯒꯨꯝꯕ ꯇꯥꯜꯂꯣ ꯀꯥꯟꯗ ꯂꯣꯏ ꯊꯤꯟꯗꯣꯛꯄꯩ ꯇꯥꯏꯞ ꯇꯧꯕ ꯑꯗꯨꯃꯥꯏꯅ ꯂꯣꯏ ꯇꯧꯅꯕꯅꯦ
ꯍꯣ ꯑꯗꯨ ꯍꯣꯏ ꯍꯥꯏꯕꯗꯤ ꯍꯥꯏꯅꯩꯑꯕꯀꯣ ꯑꯗꯨꯝ ꯍꯥꯏꯕꯗꯤ ꯁꯨꯝ ꯀꯩꯅꯣ ꯑꯣꯄꯔꯦꯁꯟꯒꯨꯝꯕ ꯇꯧꯈꯤꯕ ꯈꯤꯇꯪ ꯆꯥꯎꯅ ꯂꯦꯟꯕ ꯈꯣꯠꯄ ꯌꯥꯎꯈꯤꯕ ꯃꯈꯩꯕꯨꯗꯤ ꯑꯗꯨꯝ ꯍꯥꯏꯅꯩꯌꯦꯕ ꯑꯁ ꯅꯨꯡꯊꯤ ꯅꯣꯡꯃꯃꯗꯤ ꯐꯨꯇꯣ ꯂꯥꯛꯑꯅꯤ ꯑꯗꯒꯤ ꯑꯗꯨꯃꯥꯏꯅ ꯈꯤꯇꯪ ꯅꯥꯔꯛꯑꯗꯤ ꯅꯣꯡꯗꯥꯗꯧ ꯃꯥꯜꯂꯒꯨꯝꯕꯀꯣ ꯑꯗꯨꯃꯥꯏꯅ ꯍꯥꯏꯅꯕꯗꯤ ꯁꯨꯝ ꯇꯥꯕꯗꯤ ꯇꯥꯏ ꯑꯗꯨꯒ ꯁꯨꯝ ꯑꯩꯈꯣꯏꯒꯤ ꯀꯩꯅꯣ ꯑꯣꯏꯅ ꯆꯨꯝꯅꯒꯤ ꯁꯨꯝ ꯊꯕꯛ ꯏꯟꯈꯥꯡ ꯇꯧꯕꯒꯤ ꯑꯗꯨꯃꯥꯏꯅ ꯊꯤꯟꯗꯣꯛꯂꯛꯄꯗꯨꯗꯤ ꯑꯃꯨꯛ ꯇꯥꯗꯤ ꯇꯥꯗ꯭ꯔꯤꯕ ꯍꯣꯏ ꯑꯗꯨꯕꯨꯗꯤ ꯅꯪ ꯉꯔꯥꯡ ꯅꯍꯥꯟꯗꯒꯤ ꯁꯨꯝ ꯊꯕꯛꯇꯤ ꯑꯗꯨꯝ ꯆꯠꯂꯦꯕ ꯑꯗꯨꯒꯤ ꯇꯧꯕ ꯑꯣꯏꯔꯝꯕꯁꯨ ꯌꯥꯕꯗꯤ ꯌꯥꯏ ꯑꯗꯣ ꯆꯥꯛ ꯏꯁꯤꯡꯗꯤ ꯀꯃꯥꯏꯅ ꯇꯧꯗꯣꯏꯅꯣ ꯏꯁꯥꯅ ꯊꯣꯡꯉꯣꯏꯗꯣꯔꯤꯕ꯭ꯔꯥ ꯅꯠꯇ꯭ꯔꯒ ꯄꯨꯟꯅ ꯆꯥꯗꯣꯔꯤꯕ꯭ꯔꯥ ꯁꯤꯗꯤ ꯀꯃꯥꯏꯅ ꯇꯧꯗꯣꯏꯅꯣ
ꯑꯁ ꯑꯩꯁ ꯁꯨꯃꯥꯏꯅ ꯇꯧꯒꯦ ꯇꯧꯕꯅꯦ ꯑꯩ ꯆꯠꯂꯔꯣꯏꯒꯦ ꯇꯧꯔꯝꯕꯅꯦꯕꯀꯣ ꯑꯗꯒꯤ ꯆꯥꯛꯇꯣ ꯏꯊꯟꯗ ꯉꯥꯏꯍꯧꯗꯕ ꯏꯊꯟꯗꯁꯤ ꯂꯩꯍꯧꯕꯁꯨ ꯑꯗꯨꯝ ꯅꯨꯡꯉꯥꯏꯇ꯭ꯔꯕ ꯑꯗꯒꯤꯗꯤ ꯅꯅꯥꯎꯄꯥꯁꯨ ꯆꯠꯂꯨꯁꯦ ꯈꯣꯠꯂꯨꯁꯦ ꯑꯗꯨꯃꯥꯏꯅ ꯍꯥꯏꯔꯦ ꯅꯁꯤꯟꯗ ꯂꯩꯍꯧ ꯅꯨꯡꯉꯥꯏꯔꯣꯏ ꯑꯥꯗ ꯑꯗꯨꯝ ꯉꯥ ꯊꯣꯡꯕ ꯀꯩꯀꯩꯗꯣ ꯑꯗꯨꯝ ꯆꯥꯔꯨꯁꯦ ꯑꯩ ꯆꯠꯄꯁꯨ ꯌꯥꯝ ꯐꯔꯛ ꯍꯥꯏꯗꯤ ꯃꯃꯥꯟꯅꯕꯅꯤ ꯁꯥꯔ ꯆꯠꯄꯁꯨ ꯌꯥꯔꯔꯣꯏ ꯑꯗꯒꯤ ꯑꯍꯟꯒꯤ ꯃꯔꯛꯇ ꯆꯠꯂꯁꯨ ꯌꯥꯔꯣꯏ ꯑꯗꯨꯝ ꯃꯔꯛꯇ ꯆꯔꯥꯛ ꯆꯥꯅꯤꯡꯅꯔꯒ ꯂꯩꯕꯕꯨꯗꯤ ꯑꯣꯏꯗꯣꯏꯕꯀꯣ ꯑꯗꯨꯕꯨꯗꯤ ꯇꯉꯥꯏꯐꯗꯗꯤꯦ ꯑꯩꯈꯣꯏꯁꯣꯝꯒꯤ ꯑꯗꯨꯝ ꯑꯍꯟꯒꯤ ꯇꯥꯏꯞꯇ ꯑꯗꯨꯝ ꯇꯧꯔꯒ ꯆꯠꯇꯣꯏꯅꯦꯕꯀꯣ ꯑꯗꯨꯗꯣ ꯑ ꯍꯥꯏꯗꯣ ꯑꯥꯗꯨꯝ ꯍꯥꯏꯗꯤ ꯑꯩꯈꯣꯏꯒꯤ ꯖꯒꯥꯗ ꯑꯩꯈꯣꯏꯒꯤ ꯂꯦꯡꯒꯥꯁꯤ ꯍꯦꯛꯇ ꯅꯨꯄꯤ ꯑꯉꯥꯡ ꯊꯤꯗꯅ ꯈꯣꯠꯇꯅ ꯅꯨꯄꯤ ꯑꯉꯥꯡ ꯇꯧꯔꯒ ꯆꯠꯀꯅꯤ ꯍꯥꯏꯕꯁꯨ ꯅꯠꯇꯕ ꯑꯃ ꯐꯔꯛ ꯑꯃꯇꯥ ꯇꯥꯕꯗꯣ ꯑꯗꯨꯃꯥꯏꯅ ꯇꯧꯕꯒꯤ ꯅꯨꯡꯉꯥꯏꯇꯕꯒꯤ ꯋꯥꯅꯤꯗ ꯑꯗꯨ ꯑꯗꯨꯝ ꯆꯠꯂꯅꯤꯌꯦ ꯆꯥꯛꯀꯤ ꯁꯤꯡꯁꯤ ꯑꯗ ꯄꯨꯂꯞ ꯆꯥꯎꯔꯅꯤ ꯁꯤꯗ ꯊꯨꯝ ꯈꯣꯠꯄꯣꯏ ꯇꯧꯔꯣꯏ ꯑꯗꯨ ꯃꯣꯏꯗꯤ ꯑꯃꯨꯛ ꯑꯌꯨꯛꯀꯤ ꯆꯥꯗꯕ ꯀꯩꯀꯩ ꯇꯧꯕ ꯈꯔ ꯆꯥꯈ꯭ꯔꯕꯅꯤ ꯍꯣꯔꯦꯟ ꯉꯥꯏꯕ ꯋꯥꯗꯣꯏꯅꯤꯅ ꯌꯦꯔꯨꯝ ꯐꯨꯠꯇꯅ ꯆꯥ ꯂꯣꯜꯂꯒ ꯑꯗꯒꯤ ꯑꯆꯥꯄꯣꯠ ꯀꯩꯀꯩ ꯇꯧꯔ ꯆꯥꯈ꯭ꯔꯕꯅꯤ ꯑꯩ ꯑꯩꯗꯤ ꯑꯊꯨꯝꯕꯗꯣ ꯆꯥꯅꯤꯡ ꯇꯔꯦ ꯉꯛꯇꯪ ꯂꯩꯔꯒ ꯆꯨꯖꯥꯛꯀ ꯌꯦꯔꯨꯝ ꯑꯃꯅꯤꯒ ꯐꯨꯠꯂ ꯆꯥꯒꯦꯅ ꯑꯗꯨꯝ ꯂꯩꯔꯤ ꯅꯪ ꯀꯩ ꯆꯥꯔꯒꯦ
ꯍꯣꯏ ꯑꯗꯨꯕꯨꯗꯤ ꯆꯥꯊꯣꯛꯑꯣ ꯀꯩꯅꯣꯝꯃ ꯍꯥꯏꯕꯗꯤ ꯆꯥꯛꯀꯧꯕ ꯑꯣꯏꯅ ꯆꯠꯇꯕ ꯑꯣꯏꯔꯒꯗꯤ ꯑꯗꯨꯝ ꯍꯥꯏꯕꯗꯤ ꯈꯤꯇꯪ ꯊꯦꯡꯕꯅꯤꯅ ꯃꯣꯏꯗꯤ ꯑꯗꯨꯝꯀꯣ ꯑꯗꯨꯝ ꯍꯥꯏꯗꯤ ꯑꯗꯨꯝ ꯁꯤꯗꯒꯤ ꯍꯥꯏꯕ ꯋꯥꯅꯤ ꯇꯔꯥꯃꯥꯊꯣꯏ ꯕꯥꯔꯣ ꯑꯗꯨꯝ ꯇꯥꯒꯦ ꯇꯧꯅꯦꯕ ꯆꯥꯛ ꯆꯥꯕ ꯈꯣꯠꯄ ꯇꯧꯕꯗ ꯆꯠꯄꯕꯨꯗꯤ ꯈꯔ ꯉꯟꯅ ꯆꯠꯆꯔꯒꯁꯨ ꯃꯤꯗꯨꯗ ꯍꯦꯛꯇ ꯆꯥꯛ ꯂꯥꯃꯦꯟꯅ ꯑꯃꯨꯛ ꯀꯩꯅꯣ ꯇꯧꯔꯨꯕꯁꯨ ꯌꯥꯗꯧ ꯅꯠꯇꯕꯅꯤꯅ ꯑꯗꯨꯅ ꯈꯔꯕꯨꯗꯤ ꯆꯥꯁꯤꯜꯂꯣ ꯑꯗꯨꯒ ꯍꯣꯏ ꯆꯠꯄꯗꯣ ꯑꯗꯨꯝ ꯌꯥꯕꯨꯗꯤ ꯌꯥꯏꯗ ꯑꯗꯨꯒ ꯍꯣꯏ ꯃꯃꯥꯟꯅꯕ ꯅꯠꯇꯕ ꯑꯗꯨꯝ ꯂꯩꯀꯥꯏꯒꯤ ꯅꯣꯏ ꯀꯀꯥꯁꯤꯡ ꯑꯗꯒꯤ ꯑꯗꯨꯝ ꯌꯥꯎꯕ ꯃꯈꯩꯗꯨꯒ ꯑꯗꯨꯝ ꯄꯨꯟꯕ ꯌꯥꯏꯗ ꯑꯗꯨꯒꯤꯕꯨꯗꯤ ꯀꯩꯁꯨ ꯀꯥꯏꯗꯦꯗ ꯍꯥꯏꯕꯗꯤ ꯃꯃꯥꯟꯅꯕ ꯑꯣꯏꯅ ꯅꯠꯇ꯭ꯔꯕ ꯑꯇꯩꯗꯨꯗꯤ ꯃꯃꯥꯟꯅꯕ ꯅꯠꯇꯕ ꯑꯇꯩꯗꯨꯗꯤ ꯃꯃꯥꯟꯅꯕ ꯅꯠꯇꯕ ꯑꯗꯨꯝ ꯆꯠ ꯆꯠꯃꯤꯟꯅꯔꯤꯕ ꯃꯌꯥꯝꯗꯣ ꯑꯗꯨꯝ ꯂꯩꯃꯤꯟꯅꯔꯁꯨ ꯀꯩꯁꯨ ꯀꯥꯏꯗꯦꯕ ꯑꯗꯨꯅ ꯑꯗꯨꯃꯥꯏꯅ ꯇꯧꯔꯣ ꯃꯣꯏ ꯑꯉꯥꯡ ꯃꯈꯩ ꯃꯃꯥꯟꯅꯕ ꯑꯣꯏꯖꯔꯨꯔꯁꯨ ꯅꯪꯅ ꯑꯗꯨꯝ ꯅꯣꯏ ꯀꯀꯥ ꯍꯣꯏ ꯃꯥꯃ ꯑꯗꯒꯤ ꯈꯪꯗꯦ ꯑꯗꯨꯝ ꯂꯩꯗꯅꯀꯣ ꯃꯣꯏꯒ ꯑꯗꯨꯝ ꯂꯩꯃꯤꯟꯅꯔꯣ ꯑꯍꯟ ꯌꯥꯝ ꯑꯣꯏꯗ꯭ꯔꯒꯁꯨ ꯑꯗꯨꯝ ꯌꯥꯏꯑꯕ ꯑꯗꯨꯏꯕꯨꯗꯤ ꯀꯩꯁꯨ ꯀꯥꯏꯗꯦꯕ ꯑꯗꯨ ꯑꯗꯨꯃꯥꯏꯅ ꯇꯧꯔꯣ ꯑꯗꯨ ꯅꯪ ꯑꯗꯨꯗꯤ ꯐꯤꯔꯣꯜꯗꯤ ꯐꯖꯅ ꯍꯣꯡꯉ ꯆꯠꯇꯕꯗꯤ ꯌꯥꯔꯔꯣꯏꯅꯦꯀꯣ ꯔꯦꯗꯤꯗ ꯂꯩꯔꯕ꯭ꯔꯣ ꯏꯁꯇꯤ ꯅꯨꯡꯇꯤ ꯂꯣꯏ ꯇꯛꯑꯕ꯭ꯔꯣ ꯀꯃꯥꯏꯅ ꯇꯧꯒꯦ
ꯍꯣꯏ ꯑꯩꯗꯤ ꯆꯠꯂꯔꯣꯏꯒꯦꯅ ꯑꯩꯒꯤ ꯁꯦꯠꯀꯗꯕ ꯐꯤꯔꯣꯜ ꯃꯌꯥꯝꯗꯣ ꯏꯅꯥꯎꯄꯥꯅ ꯁꯦꯠꯂꯅꯤ ꯇꯧ ꯂꯩꯔꯝꯕꯅꯦ ꯃꯥꯗꯤ ꯉꯔꯥꯡ ꯐꯖꯅ ꯀꯩꯅꯣ ꯏꯁꯇꯤ ꯇꯛꯇꯅ ꯈꯣꯠꯇꯅ ꯇꯧꯔ ꯊꯝꯃꯕꯅꯦꯕ ꯑꯩꯅ ꯑꯩꯗꯤ ꯏꯊꯟꯇ ꯉꯥꯏꯍꯔꯧꯗꯧ ꯃꯥꯜꯂꯦ ꯑꯗꯩ ꯏꯃꯨꯡꯉꯣꯟꯅꯁꯨ ꯆꯠꯂꯨꯁꯦ ꯍꯥꯏꯔꯛꯄꯗꯨꯗ ꯑꯗꯨꯝ ꯆꯠꯂꯒꯦꯅ ꯇꯧꯔꯦ ꯑꯗꯣ ꯑꯗꯨꯒꯤ ꯃꯥꯗꯣ ꯐꯩꯖꯣꯝꯗꯤ ꯑꯃꯨꯛ ꯑꯩꯈꯣꯏꯗꯁꯨ ꯇꯝꯕꯆꯥ ꯑꯃ ꯂꯩꯕꯗꯣ ꯃꯥꯏꯗꯤ ꯋꯥꯏꯔꯨꯔꯦꯕꯀꯣ ꯑꯗꯣ ꯃꯥ ꯉꯔꯥꯡ ꯅꯨꯃꯤꯗꯥꯡ ꯄꯨꯡ ꯇꯔꯦꯠ ꯇꯔꯦꯠ ꯄꯨꯡ ꯇꯔꯥꯐꯥꯎ ꯇꯥꯔꯕꯅꯤ ꯃꯥ ꯁꯤꯇꯤ ꯇꯛꯄꯗ ꯑꯩꯈꯣꯏ ꯕꯥꯒꯤꯁꯨ ꯇꯛꯑꯦ ꯑꯩꯒꯤꯁꯨ ꯇꯛꯑꯦ ꯃꯥꯒꯤꯁꯨ ꯑꯃꯨꯛ ꯇꯛꯑꯦ ꯐꯖꯅ ꯌꯥꯜꯂꯒ ꯐꯖꯅ ꯇꯧꯔ ꯊꯝꯕꯤꯈ꯭ꯔꯦ ꯑꯩꯗꯤ ꯑꯗꯨꯝ ꯆꯨꯝꯅ ꯁꯨꯝꯕ ꯆꯠꯄꯁꯤꯗꯤ ꯀꯩꯅꯣꯒꯨꯝꯕ ꯈꯣꯡꯒ꯭ꯔꯥꯎꯒꯨꯝꯕ ꯀꯩꯒꯨꯝꯕ ꯁꯦꯠꯂ ꯆꯠꯅꯤꯡꯕꯅꯦꯕꯀꯣ ꯑꯗꯨ ꯈꯣꯡꯒ꯭ꯔꯥꯎꯗꯨ ꯅꯍꯥꯟ ꯑꯩꯒꯤ ꯆꯦꯟꯗꯣ ꯃꯆꯥ ꯑꯣꯏꯕ ꯄꯥꯝꯃꯤ ꯄꯣꯛꯈꯥꯏꯈ꯭ꯔꯕꯀꯣ ꯑꯗꯨꯗꯒꯤ ꯆꯦꯟꯗꯣ ꯌꯥꯎꯗꯕꯒꯤ ꯁꯦꯠꯄꯗꯣ ꯅꯨꯡꯉꯥꯏꯇ꯭ꯔꯕ ꯑꯗꯨꯗꯨꯅ ꯑꯗꯨꯝ ꯐꯩꯖꯣꯝ ꯀꯩꯀꯩ ꯐꯖꯅ ꯁꯦꯠꯂꯒ ꯑꯗꯨꯝ ꯆꯠꯂꯅꯤ ꯑꯗꯨꯗꯨ ꯃꯥꯒꯁꯨ ꯂꯣꯏ ꯂꯣꯏꯁꯤꯜꯂꯦ ꯑꯩꯒꯁꯨ ꯂꯣꯏꯁꯤꯜꯂꯦ ꯑꯗꯨ ꯑꯗꯨꯃꯥꯏꯅ ꯇꯧꯔꯦ
ꯍꯣꯏ ꯑꯗꯨꯕꯨꯗꯤ ꯌꯥꯏꯗ ꯍꯥꯏꯕꯗꯤ ꯍꯣꯏ ꯈꯨꯡꯒ꯭ꯔꯥꯎꯒꯨꯝꯕ ꯑꯃ ꯈꯨꯡꯒ꯭ꯔꯥꯎ ꯍꯥꯏꯕꯗꯤ ꯂꯩꯗꯅ ꯑꯩꯈꯣꯏꯒꯤ ꯀꯩ ꯀꯩ ꯍꯥꯏꯗꯣꯏꯅꯣ ꯀꯥꯎꯈꯔꯦ ꯀꯩꯅꯣ ꯐꯩꯖꯣꯝ ꯅꯠꯇꯕꯤꯗ ꯑꯗꯨꯝ ꯀꯨꯔꯇꯥꯒꯤ ꯍꯣꯏ ꯀꯨꯔꯇꯥꯒꯨꯝꯕꯗꯣ ꯑꯗꯨꯝ ꯑꯅꯁꯨ ꯌꯥꯕꯨꯗꯤ ꯌꯥꯏꯗ ꯍꯥꯏꯕꯗꯤ ꯃꯉꯥꯅꯤ ꯆꯥꯛꯀꯧꯕꯒꯨꯝꯕꯅꯦꯕ ꯀꯣ ꯑꯗꯣ ꯌꯥꯗꯤ ꯂꯩꯇ꯭ꯔꯦ ꯍꯥꯏꯗꯨꯗꯤ ꯑꯗꯨꯝ ꯩꯖꯨꯞꯇꯨ ꯁꯦꯠꯂꯁꯨ ꯌꯥꯕꯗꯤ ꯌꯥꯏꯗ ꯑꯗꯨ ꯅꯣꯏꯅ ꯅꯥꯎ ꯃꯄꯥꯗꯣꯗꯣ ꯍꯥꯏꯔꯒ ꯃꯁꯥꯗꯤ ꯌꯥꯝ ꯅꯥꯟꯕ ꯃꯥꯜꯂꯦ ꯃꯥꯗꯣ ꯍꯥꯏꯕꯗꯤ ꯑꯗꯨꯝ ꯄꯣꯠ ꯆꯩ ꯊꯝꯕꯗꯕꯨ ꯑꯣꯏꯔꯣ ꯑꯗꯒꯤ ꯐꯤꯔꯣꯜ ꯁꯦꯠꯇꯣꯛꯂꯛ ꯈꯣꯇꯣꯛꯂꯛꯄꯗꯕꯨ ꯑꯣꯏꯔꯣ ꯑꯗꯨꯝ ꯂꯩꯔꯤꯕ ꯈꯔꯗꯨ ꯍ ꯅꯥꯟꯅ ꯑꯗꯨꯝ ꯇꯧꯖꯕꯗꯤ ꯌꯥꯝꯅ ꯃꯥꯜꯂꯦ ꯃꯥꯗꯣ ꯑꯗꯨꯃꯥꯏꯅ ꯃꯁꯥꯗ ꯌꯥꯝ ꯅꯥꯟꯕ ꯃꯥꯜꯂꯦ ꯑꯗꯣ ꯑꯩꯁ ꯁꯦ ꯀꯩꯅꯣ ꯇꯧꯗꯦ ꯕ꯭ꯔꯦꯛꯐꯥꯁꯁꯦ ꯆꯥꯗꯣꯏꯅꯦ ꯑꯩꯈꯣꯏꯗꯣ ꯇꯟ ꯍꯧꯔꯤꯑꯕꯀꯣ ꯇꯟ ꯍꯧꯕꯒꯤ ꯉꯍꯥꯛꯇꯪꯕꯨꯗꯤ ꯉꯥꯏꯅꯒꯦꯅꯤ ꯂꯣꯏꯕꯗꯤ ꯂꯣꯏꯁꯤꯜꯂꯛꯑꯦ ꯌꯦꯟꯖꯥꯡ ꯈꯤꯇꯪ ꯁꯦꯝꯒꯦꯅꯦ ꯌꯦꯟꯖꯥꯡꯗꯣ ꯉꯧꯍꯧꯔꯑꯦ ꯑꯗꯨꯒ ꯕ꯭ꯔꯦꯛꯐꯥꯁ ꯑꯗꯨꯃꯥꯏꯅ ꯆꯥꯔꯅꯤ ꯑꯩꯒꯤꯕꯨꯗꯤ ꯑꯗꯣ ꯃꯣꯏ ꯑꯦꯛꯖꯥꯝ ꯅꯍꯥꯟ ꯊꯥꯕꯗꯨꯗꯤ ꯂꯣꯏꯈ꯭ꯔꯕꯣ ꯀꯃꯥꯏꯅ ꯇꯧꯒꯦ
ꯑꯦꯛꯖꯥꯝꯗꯤ ꯂꯣꯏꯈ꯭ꯔꯦꯕꯀꯣ ꯃꯣꯏꯗꯤ ꯄꯦꯛꯇꯤꯔꯤ ꯀꯩ ꯀꯩꯀꯩꯗꯤ ꯋꯥꯠꯂꯤꯕ ꯃꯥꯜꯂꯦ ꯑꯗꯣ ꯅꯪ ꯇꯟꯗꯣ ꯊꯥꯎ ꯌꯥꯎꯔ ꯆꯥꯕꯤꯔ ꯅꯠꯇ꯭ꯔꯒ ꯇꯥꯡꯒꯪꯒꯨꯝꯕ ꯆꯝꯅ ꯇꯧꯔ ꯆꯥꯕꯗ ꯀꯃꯥꯏꯅ ꯇꯧꯒꯦ
ꯇꯟꯁꯦ ꯊꯥꯎꯕꯨꯗꯤ ꯌꯥꯎꯔꯒꯗꯤ ꯑꯣꯏꯗꯣꯏꯅꯦ ꯇꯪꯒꯪꯗꯤ ꯅꯠꯇꯦ ꯑꯗꯨꯑꯣꯏꯁꯨ ꯊꯥꯎꯗꯤ ꯌꯥꯝ ꯀꯟꯅ ꯇꯥꯎꯕꯗꯤ ꯅꯠꯇꯕ ꯊꯥꯎꯁꯦ ꯈꯤꯇꯪ ꯈꯤꯇꯪ ꯑꯣꯏꯅ ꯇꯩꯕꯩ ꯇꯥꯏꯞꯇ ꯇꯧꯕꯗꯣ ꯑꯗꯨꯃꯥꯏꯅ ꯇꯧꯕꯤꯗꯨꯅꯦ ꯄꯨꯔꯥ ꯂꯨꯞꯄꯗꯨꯗꯤ ꯅꯠꯇꯦꯕꯀꯣ ꯊꯥꯎꯗ ꯑꯃꯨꯛ ꯍꯥꯏꯕꯗꯤ ꯇꯟ ꯑꯃꯃꯝꯒꯤ ꯈꯔ ꯈꯔ ꯍꯥꯞꯄꯒ ꯇꯧꯕꯗꯣ ꯑꯗꯨꯃꯥꯏꯅꯅꯦ ꯇꯟ ꯈꯪꯃꯛꯇꯤ ꯑꯃꯨꯛ ꯈꯪꯗꯦ ꯄꯥꯝꯗꯦꯗ ꯑꯆꯝꯕꯁꯦ ꯑꯗꯨꯅꯁꯨꯅꯦ ꯏꯁꯥꯁꯦ ꯁꯨꯃꯥꯏꯅ ꯂꯩꯔꯤꯁꯦ ꯈꯪꯗꯦꯍꯥꯎ ꯃꯍꯥꯎ ꯂꯧꯕ ꯑꯃ ꯈꯪꯗꯦ ꯑꯩ ꯌꯥꯝ ꯆꯝꯃꯜꯂꯒꯁꯨ ꯑꯗꯨꯃꯥꯏꯅ ꯇꯧꯋꯦ ꯑꯗꯨꯏꯒꯤ ꯊꯥꯎ ꯈꯤꯇꯪꯗꯤ ꯍꯥꯞꯄꯦ ꯇꯟꯗꯣ
ꯍꯣꯏ ꯑꯩꯁꯨ ꯀꯣ ꯌꯨꯝꯗ ꯁꯨꯝ ꯂꯩꯁꯤꯟꯕꯒꯤ ꯀꯩ ꯍꯥꯏꯅꯤ ꯌꯨꯝꯒꯤ ꯆꯥꯛ ꯌꯦꯟꯁꯥꯡꯁꯦ ꯄꯪꯆꯥꯥ ꯆꯥꯗ ꯀꯩꯅꯣ ꯇꯧꯕꯒꯤ ꯊꯣꯡꯕꯗꯨꯗ ꯑꯩꯅ ꯁꯦꯝꯕ ꯈꯣꯠꯄ ꯇꯧꯗ꯭ꯔꯕꯅꯤꯅ ꯑꯗꯩ ꯄꯩꯁꯥ ꯅꯨꯡꯁꯥ ꯊ ꯐꯖꯅ ꯀꯩꯅꯣ ꯇꯧꯕ ꯅꯠꯇꯕꯅꯤꯅ ꯑꯗꯨꯝ ꯍꯥꯏꯗꯤ ꯑꯩꯅ ꯑꯩꯅ ꯏꯁꯥ ꯁꯦꯝꯖꯕꯗꯨꯣ ꯉꯝꯗ꯭ꯔꯦꯕꯀꯣ ꯑꯗꯨꯅ ꯑꯩ ꯏꯝꯐꯥꯜꯗꯒꯨꯝꯕ ꯆꯠꯈꯤ ꯇꯥꯔꯒꯗꯤ ꯑꯗꯨꯝ ꯀꯩ ꯍꯥꯏꯅꯤ ꯑꯩꯒꯤ ꯑꯗꯨꯝ ꯁꯦꯝꯕ ꯍꯥꯏꯗꯤ ꯀꯩꯅꯣ ꯇꯧꯕꯗꯣ ꯑꯗꯨꯃꯥꯏꯅ ꯇꯧꯔꯒ ꯄꯩꯁꯥ ꯈꯤꯇꯪ ꯊꯥꯗꯔꯒꯀꯣ ꯑꯗꯨꯝ ꯆꯥꯕ ꯊꯛꯄꯗ ꯑꯣꯏꯅ ꯑꯗꯨꯝ ꯁꯦꯝꯃꯅꯤ ꯑꯩꯗꯤ ꯑꯗꯨꯝ ꯆꯥꯕ ꯍꯥꯏꯗꯤ ꯀꯩꯅꯣ ꯂꯩꯇꯦꯕ ꯑꯗꯨꯝ ꯍꯥꯏꯗꯤ ꯁꯤ ꯑꯆꯝꯕꯅꯤ ꯆꯥꯅꯤꯡꯗꯦ ꯑꯗꯒꯤꯅ ꯌꯥꯝ ꯊꯨꯝꯕꯅꯤ ꯌꯥꯝ ꯍꯥꯎꯕꯅꯤ ꯑꯗꯨꯝ ꯂꯣꯏꯅ ꯆꯥꯏ ꯑꯗꯨꯗ ꯑꯆꯝꯕ ꯑꯣꯏꯔꯁꯨ ꯑꯗꯨꯝ ꯆꯥꯕ ꯉꯝꯕꯗꯣ ꯑꯩꯗꯤ ꯄꯣꯠꯇꯣ ꯏꯁꯤꯡ ꯈꯛꯇꯪ ꯇꯤꯡꯉꯒ ꯑꯗꯨꯝ ꯉꯥꯛꯇꯪ ꯆꯕꯥꯎ ꯌꯥꯎꯋ ꯍꯥꯏꯗꯤ ꯂꯩꯇꯕꯒꯤ ꯂꯐꯣꯏꯒꯨꯝꯕ ꯂꯣꯏꯒꯨꯝꯕ ꯇꯟꯖꯥ ꯊꯣꯛꯈꯤꯕ ꯁꯪꯒꯣꯝꯁꯨ ꯂꯣꯏꯊꯣꯛꯈꯤꯕ ꯇꯟꯖꯥ ꯊꯣꯛꯈꯤꯕ ꯄꯣꯠꯇꯪ ꯍꯤꯡꯉꯒ ꯆꯥꯕꯒ ꯑꯃ ꯌꯥꯎꯈ꯭ꯔꯦꯕꯀꯣ ꯇꯤꯡꯁꯤꯜꯂꯨꯔꯒ ꯍꯨꯟꯗꯣꯛꯄ ꯄꯥꯝꯃꯨꯕꯒꯤ ꯑꯗꯨꯃꯥꯏꯅ ꯑꯗꯨꯝ ꯇꯧꯋꯦ ꯑꯗꯨꯅ ꯑꯗꯨꯝ ꯈꯔ ꯆꯝꯅ ꯇꯧꯔꯒ ꯑꯗꯒꯤ ꯍꯛꯆꯥꯡ ꯁꯥꯖꯦꯜꯁꯨ ꯀꯩꯁꯨ ꯑꯍꯜ ꯂꯩꯔꯗꯤ ꯇꯧꯔꯔꯣꯏꯕꯀꯣ ꯊꯕꯛ ꯆꯠ ꯈꯤꯕꯒ ꯑꯗꯩ ꯂꯥꯛ ꯂ ꯄꯥꯟꯗꯝ ꯇꯧꯗꯧꯔꯕꯅꯤꯅ ꯆꯥꯕꯗꯨꯅ ꯈꯤꯇꯪ ꯀꯩꯅꯣ ꯇꯧꯔꯒ ꯁꯦꯝꯃꯒ ꯑꯗꯨꯃꯥꯏꯅ ꯆꯥꯒꯦꯅ ꯈꯜꯂꯤ
ꯑꯗꯨꯕꯨꯗꯤ ꯅꯪꯕꯨꯗꯤ ꯑꯗꯨꯝ ꯉꯝꯕꯅꯤꯝꯇ ꯊꯥꯏꯅꯁꯨ ꯑꯗꯨꯝ ꯑꯗꯒꯤ ꯉꯝꯕ ꯍꯥꯏꯕꯗꯤ ꯁꯦꯝ ꯁꯥꯕꯁꯨ ꯇꯟꯗꯕꯗꯨꯀꯣ ꯑꯗꯨꯅ ꯑꯗꯨꯝ ꯍꯥꯏꯕꯗꯤ ꯂꯩꯔꯤꯕ ꯈꯔꯗꯨꯅ ꯑꯗꯨꯝ ꯌꯥꯅ ꯌꯥꯅꯕ ꯁꯦꯝ ꯁꯥꯔꯒ ꯆꯥꯕ ꯈꯣꯠꯄꯁꯦ ꯅꯪ ꯑꯗꯨꯝ ꯇꯧꯔꯛꯄꯅꯦ ꯑꯗꯒꯤ ꯇꯟꯁꯨ ꯇꯟꯗꯕꯗꯣ ꯑꯩꯅ ꯑꯃꯨꯛ ꯀꯃꯥꯏꯅ ꯇꯧꯏ ꯍꯥꯏꯕꯗ ꯑꯗꯨꯝ ꯇꯜꯂꯦꯕ ꯁꯦꯝ ꯁꯥ ꯁꯥꯕꯕꯤ ꯊꯕꯛꯁꯦ ꯌꯥꯝꯅ ꯍꯥꯏꯕꯗꯤ ꯆꯥꯅꯕꯒꯤ ꯑꯗꯨꯃꯥꯏꯅ ꯁꯦꯝ ꯁꯥꯕ ꯈꯣꯠꯄ ꯇꯧꯕꯗꯣ ꯑꯗꯨꯃꯥꯏꯅꯁꯨ ꯁꯨꯝ ꯇꯟꯒꯟꯕ ꯑꯗꯨꯅ ꯀꯔꯤ ꯍꯥꯏꯅꯤ ꯁꯨꯝ ꯇꯜꯂꯕꯅꯤꯅ ꯑꯍꯥꯎꯕ ꯑꯣꯏꯅ ꯁꯨꯝ ꯊꯤꯔꯛꯄꯗꯣ ꯍꯥꯎꯇ꯭ꯔꯒꯁꯨꯥ ꯆꯥꯕꯨꯗꯤ ꯆꯥꯏ ꯑꯩꯁꯨ ꯑꯗꯨꯝ ꯆꯥꯈꯤꯕꯩꯕꯨꯗꯤ ꯍꯥꯏꯗꯤ ꯉꯁꯤ ꯇꯟ ꯑꯗꯨꯝ ꯇꯧꯔꯝꯃꯦ ꯇꯟꯖꯝ ꯑꯗꯨꯝ ꯆꯥꯗꯤ ꯆꯥꯏꯕ ꯑꯗꯨꯒꯤꯁꯨ ꯊꯃꯣꯏꯅ ꯌꯥꯝ ꯄꯥꯝꯖꯕꯒ ꯍꯥꯏꯕꯗꯨꯗꯤ ꯑꯃꯨꯛ ꯊꯔꯥꯎ ꯈꯤꯇꯪꯒ ꯌꯥꯎꯕꯗꯅ ꯑꯃꯨꯛ ꯑꯣꯏꯖꯕꯗꯣ ꯑꯗꯨꯃꯥꯏꯅ ꯇꯧꯋꯦꯕ ꯑꯗꯨꯒꯤꯅꯤꯅ ꯆꯥꯕꯩꯕꯨꯗꯤ ꯑꯗꯨꯝ ꯇꯟꯖꯝ ꯀꯩꯀꯥ ꯂꯩꯔꯝꯃꯁꯨ ꯑꯗꯨꯝ ꯆꯥꯏ ꯑꯗꯨꯗꯒꯤ ꯇꯟꯍꯧꯗꯅ ꯑꯗꯨꯝ ꯆꯝꯅꯕ ꯑꯣ ꯀꯨꯝꯕꯗꯨꯕꯨꯗꯤ ꯑꯗꯨꯝ ꯆꯥꯔꯛꯑꯦ ꯑꯩꯁꯨꯀꯣ ꯑꯗꯣ ꯑꯣꯠꯀ ꯑꯗꯨꯝ ꯍꯥꯏꯗꯤ ꯁꯪꯒꯣꯝ ꯆꯥꯒꯨꯝꯕꯗꯣ ꯑꯗꯨꯗꯒꯨꯝꯕ ꯍꯩꯖꯤꯜꯂꯒ ꯑꯗꯨꯃꯥꯏꯅ ꯆꯥꯕ ꯑꯗꯨꯒ ꯑꯗꯨꯃꯥꯏꯅ ꯇꯧꯔꯛꯑꯦ ꯑꯗꯣ ꯑꯣꯠꯀ ꯏꯁꯤꯡ ꯈꯛꯇꯪꯒꯤꯕꯨꯗꯤ ꯆꯥꯗꯦꯀꯣ ꯆꯥꯗꯦ ꯍꯥꯏꯕꯗꯤ ꯑꯗꯨꯝ ꯆꯥ ꯆꯥꯗꯣ ꯑꯌꯨꯛꯀꯤ ꯆꯥ ꯊꯛꯄꯗ ꯑꯣꯠꯇꯣ ꯆꯥꯈꯤꯕꯅꯤꯅ ꯆꯥꯗꯣ ꯑꯗꯨꯝ ꯂꯩꯕꯒꯤ ꯆꯥꯗꯨꯒ ꯑꯗꯨꯝ ꯆꯥꯒꯤꯈꯤꯕꯗꯣ ꯑꯗꯨꯃꯥꯏꯅ ꯇꯧꯋꯦꯕꯀꯣ ꯑꯗꯣ ꯑꯗꯨꯃꯥꯏꯅꯕꯨꯗꯤ ꯇꯧꯔꯛꯑꯦ ꯑꯗꯣ ꯍꯣꯏ ꯐꯔꯦ ꯑꯥꯗ ꯂꯩꯔꯒꯕꯨꯗꯤ ꯏꯁꯥꯅ ꯑꯗꯨꯝ ꯁꯦꯝꯖꯔꯒ ꯇꯧꯕꯗꯨꯣ ꯀꯣꯝꯃꯅꯤ ꯍꯥꯏꯕꯗꯤ ꯃꯤꯗꯨꯁꯨ ꯌꯥꯝꯃꯔꯣꯏ ꯑꯗꯒꯤ ꯅꯪ ꯅ ꯁꯥꯥꯒꯤꯗꯪ ꯑꯣꯏꯅ ꯑꯗꯨꯝ ꯁꯦꯝꯃꯛꯑꯁꯨ ꯌꯥꯒ ꯆꯠꯇꯔꯕꯅꯤꯅ ꯑꯗꯨꯅꯕꯨꯗꯤ ꯐꯔꯦ ꯑꯗꯨꯒ ꯌꯦꯡꯉꯣ ꯍꯣꯏ ꯌꯥꯝ ꯁꯨꯝ ꯑꯗꯨꯕꯨꯗꯤ ꯀꯩꯁꯨ ꯌꯥꯝ ꯆꯥꯎꯈꯠꯂꯛꯑꯔꯣꯏꯗꯤ ꯏꯁꯥꯕꯨꯗꯤ ꯍꯥꯏꯕꯗꯤ ꯊꯕꯛ ꯑꯃꯁꯨ ꯆꯠꯇꯣꯔꯕꯅꯤꯅ ꯋꯥꯕ ꯋꯥꯗꯕ ꯆꯠꯊꯣꯛꯇꯣꯔꯤꯕꯅꯤꯅ ꯏꯅꯔꯖꯤ ꯑꯗꯨꯝ ꯆꯠꯇꯣꯏꯅꯤꯅꯅꯦ ꯑꯗꯨꯝ ꯆꯥꯡ ꯑꯃꯗ ꯑꯗꯨꯝ ꯂꯩꯈ꯭ꯔꯅꯤꯗ ꯑꯗꯒꯤ ꯂꯥꯏꯔꯤꯛ ꯅꯨꯡꯁꯨ ꯁꯨꯝ ꯄꯥꯔꯛꯄ ꯍꯥꯏꯕꯁꯤꯁꯨ ꯌꯥꯝ ꯆꯪꯕꯅꯦ ꯑꯗꯨꯅ ꯀꯩ ꯀꯩꯅꯣ ꯑꯐꯕ ꯃꯆꯤ ꯑꯣꯏꯕ ꯈꯔꯁꯨ ꯑꯗꯨꯝ ꯍꯦꯛ ꯆꯥꯁꯤꯜꯂꯣ ꯑꯗꯨꯃꯥꯏꯅ ꯌꯦꯡꯉꯣ
ꯍ ꯍꯣꯏ ꯂꯩꯔꯛꯄꯣ ꯍꯧꯖꯤꯛꯇꯤ ꯑꯩꯁꯨ ꯁꯣꯝꯅ ꯊꯕꯛ ꯑꯃ ꯇꯧꯈꯤꯒꯦ ꯑꯃꯨꯛ ꯇꯧꯔꯛꯀꯦꯀꯣ